ꯍꯜꯂꯣ ꯇꯥꯕ꯭ꯔꯣ
ꯇꯥꯏꯌꯦ ꯇꯥꯏꯌꯦ
ꯀꯩꯗꯧꯋꯤꯅꯣ
ꯆꯤꯀꯜ ꯆꯥꯔꯤ
ꯐꯤꯁ ꯄꯪꯍꯥꯏ ꯍꯥꯏꯆꯤꯟꯅꯔꯤ ꯀꯩꯅꯣ ꯁꯥꯇ꯭ꯔꯅ ꯄꯤꯔꯛꯏꯔꯕ
ꯍꯥ
ꯁꯥꯇ꯭ꯔꯅ ꯄꯤꯔꯛꯏꯔꯣ
ꯄꯤꯔꯛꯄ ꯑꯣꯢꯅꯍꯦꯛ ꯎꯕꯗ ꯇꯧꯔꯤꯁꯤꯅꯤ
ꯕ꯭ꯔꯣ ꯀꯩ ꯑꯩ ꯕ꯭ꯔꯣꯒꯤ ꯑꯩ ꯑꯣꯖꯥꯗꯨꯝ ꯑꯣꯏꯅꯤꯡꯉꯦꯗ ꯕ꯭ꯔꯣꯒꯤ ꯑꯣꯖꯥ ꯈꯣꯏꯁꯤꯗꯤ
ꯇꯧꯔꯛꯑꯒꯦ ꯄ꯭ꯔꯣꯁꯦꯁ ꯀꯌꯥꯝ ꯇꯧꯔꯛꯑꯒꯦ
ꯑꯩ ꯄ꯭ꯔꯣꯁꯦꯁ ꯀ ꯁꯤꯛꯁ ꯐꯤꯐꯇꯤ ꯑꯗꯩ ꯍꯦꯟꯗ꯭ꯔꯤꯑꯦ
ꯁꯤꯛꯁ ꯐꯤꯞꯇꯤꯗꯨꯗꯤ ꯀꯥꯟꯅꯔꯦꯅꯦ ꯑꯗꯨꯗꯤ
ꯑꯥ ꯑꯗ ꯕ꯭ꯔꯣ ꯍꯌꯦꯡ ꯀꯃꯥꯏꯅ ꯇꯧꯁꯦ ꯍꯥꯢꯅꯣ ꯅꯪꯒꯤ ꯄꯨꯟꯅ ꯕꯥꯏ ꯄ꯭ꯔꯣꯁꯦ ꯄꯩꯁꯥ ꯀꯌꯥꯃꯨꯛ ꯆꯪꯉꯛꯀꯦꯕ ꯁꯤ ꯀꯣꯜꯒꯤ
ꯎꯝ ꯀꯣꯜꯒꯤ ꯆꯥꯝ ꯆꯥꯝꯃꯔꯤ ꯗꯨꯃꯥꯢ ꯆꯥꯇ꯭ꯔꯨꯛ ꯆꯥꯇ꯭ꯔꯦꯠꯃꯨꯛ ꯆꯪꯒ꯭ꯔꯃꯥꯅꯦ
ꯑꯣ ꯀꯩꯅꯣ ꯍꯌꯦꯡ ꯄꯨꯡ ꯀꯌꯥ ꯆꯠꯁꯦ ꯍꯥꯏꯅꯣ ꯕ꯭ꯔꯣꯗꯣ
ꯅꯣꯡ ꯇꯥꯏ ꯇꯧꯁꯤꯅꯦ
ꯅꯣꯡꯇꯥ ꯆꯠꯀꯗꯕꯅꯤ ꯀꯩꯅꯣ ꯖꯦꯛꯀꯦꯠ ꯂꯤꯁꯜꯂ ꯍꯦꯛꯇꯒ ꯇꯧꯒꯗꯕꯅꯦ ꯑꯅꯧꯕ ꯅꯍꯥꯟ ꯑꯅꯧꯕ ꯄꯥꯜꯍꯧꯕꯒꯛꯇꯣ ꯂꯣꯏ ꯍꯦꯛꯇꯠꯂꯛꯑꯗꯕꯅꯤ ꯈꯥꯎꯖꯥꯎ ꯑꯃ ꯄꯨꯁꯤꯜꯂꯦꯕ꯭ꯔꯣ
ꯎ ꯀꯥꯕꯥꯕꯨ ꯅꯣꯡꯇꯥꯔꯥ ꯀꯃꯥꯏ ꯀꯥꯗꯣꯏꯅꯣ
ꯑꯦ ꯕ꯭ꯔꯣ ꯀꯥꯗꯧꯅꯦ ꯑꯩ ꯀꯥꯗꯧꯁꯨ ꯅꯠꯇꯅ
ꯎꯝ ꯅꯪ ꯋꯥ ꯗꯨꯗꯤ
ꯑꯩ ꯑꯩꯒꯤꯗꯤ ꯕ꯭ꯔꯣ ꯊꯩꯕꯣ ꯊꯩꯕꯣꯡ ꯁꯣꯛꯇ꯭ꯔ ꯂꯣꯏꯔꯦ ꯕ꯭ꯔꯣ ꯕꯔꯣ ꯁꯣꯛꯄ ꯁꯣꯛꯇꯕ ꯑꯩ ꯀꯌꯤꯝ ꯈꯟ
ꯎꯝ
ꯑ ꯀꯥꯏꯅ ꯑꯩꯅ ꯇꯧꯗꯣꯏ ꯊꯥꯏꯕꯨꯡ ꯁꯣꯛꯇꯅꯕ ꯚꯥꯏ ꯈꯥꯎ ꯑꯃ ꯄꯨꯔꯛꯑꯦꯗꯅ ꯊꯧꯔꯤ ꯑꯃ ꯄꯥꯏꯔꯦꯗꯅ ꯊꯧꯔꯤ ꯑꯁꯥꯡꯕ ꯑꯃ ꯕ꯭ꯔꯣꯗ ꯊꯧꯔꯤꯖꯦ ꯄꯤꯒ ꯑꯩꯅ ꯃꯆꯣꯟ ꯑꯩꯅ ꯃꯇꯣꯟ ꯑꯃ ꯄꯥꯏꯔꯅꯤ ꯕ꯭ꯔꯣꯅ ꯃꯇꯣꯟ ꯑꯃ ꯄꯥꯏꯔꯅꯤ ꯊꯩꯕꯣꯡꯖꯦ ꯈꯥꯎꯗ ꯍꯥꯞꯄꯒ ꯖꯔ ꯊꯥꯗꯔꯛꯄ ꯑꯗꯨꯏꯗꯤ ꯊꯩꯕꯨꯡ ꯁꯣꯛꯇ꯭ꯔꯦꯗꯅ ꯑꯩ ꯕ꯭ꯔꯣ ꯁꯣꯛ ꯁꯣꯛꯇꯕ ꯑꯩ ꯀꯩꯝ ꯈꯟꯗꯦ
ꯅꯩꯔꯦ ꯅꯪ
ꯅꯍꯥꯟꯖꯨ ꯃꯤꯅ ꯑꯗꯨ ꯅꯍꯥꯟꯒꯤ ꯑꯣꯛꯄꯗꯨꯅ ꯑꯃꯨꯟꯕꯨꯗꯤ ꯀꯥꯏꯅꯤꯅꯕ ꯇꯥꯕꯒ ꯌꯥꯎꯋꯦꯗꯤ ꯁꯥ
ꯑꯥ
ꯑꯗꯨ ꯈꯔꯒ ꯋꯥꯡꯉꯗꯤ ꯑꯣꯛꯄ ꯅꯥꯅꯤ ꯅꯍꯥꯟꯒꯤꯗꯨꯕꯨ ꯈꯛ ꯈꯛ ꯅꯥꯏꯅ ꯑꯣꯛꯄꯗ
ꯅꯥꯕ꯭ꯔꯣ ꯅꯪ
ꯌꯥ ꯅꯥꯕꯨꯗꯤ ꯅꯥꯗꯦꯗ ꯑꯗꯣ ꯀꯩ ꯍꯥꯏꯇꯥꯔꯦ ꯋꯥꯡꯉꯅꯦꯕ ꯅꯥꯅꯦ ꯍꯥꯏꯕ
ꯃꯤꯅ ꯏꯁ ꯑꯗꯨꯕꯨꯗꯤ ꯈꯥꯡꯒꯦꯅꯦ ꯑꯣꯛꯄꯕꯨꯗꯤ ꯀꯩꯁꯨ ꯅꯠꯇꯦꯅꯦ ꯅꯥ ꯀ꯭ꯌꯤꯝ ꯀꯩꯁꯨ ꯅꯥꯗꯕꯒꯨꯝꯕꯅꯦꯕ ꯑꯗꯨ ꯂꯩꯗꯅ ꯁꯨꯝ ꯑꯣꯛꯄꯗ ꯇꯥꯕ ꯌꯥꯎꯋꯤꯗꯅ ꯃꯨꯜꯂꯒꯗꯤ ꯄꯨꯡꯆꯥꯏ ꯆꯥꯏꯗꯣꯏꯅꯤꯗꯣ
ꯃꯃꯥꯏꯗꯨ ꯄꯨꯝꯆꯥꯏ
ꯁꯃ ꯒꯥꯔꯤ ꯃꯅꯤꯡ ꯍꯟꯇꯣꯛꯄꯗꯣ ꯄꯨꯡꯁꯥꯏ ꯁꯟꯊꯤꯗꯨ ꯀꯥꯏ
ꯍꯌꯦꯡꯁꯤꯕꯨ ꯋꯦꯗꯔ ꯀꯟꯗꯤꯁꯟꯖꯦ ꯀꯃꯥꯏ ꯇꯧꯏꯖꯥꯠꯅꯣ
ꯈꯪꯗꯦꯅꯦ ꯕ꯭ꯔꯣ ꯅꯪ ꯍꯌꯦꯡ ꯌꯨꯝꯗ ꯐꯛ ꯀꯥꯞꯊꯣꯛꯎꯔꯅꯦꯕ
ꯑꯗꯣ ꯍꯌꯦꯡꯖꯤ ꯕ꯭ꯔꯣ ꯆꯠꯍꯧꯗ꯭ꯔꯗꯤ ꯐꯔꯛ ꯇꯥꯗꯣꯏꯕ ꯍꯪꯆꯤꯠꯇꯩꯗꯤ ꯕꯣꯟꯖꯦ ꯍꯦꯛꯇ ꯃꯩ ꯆꯠꯈꯤꯗꯅꯉꯣ ꯑꯍꯤꯡ ꯑꯁ ꯇꯨꯝ ꯇꯨꯝ ꯑꯍꯤꯡ ꯅꯨꯡꯗꯤꯟ ꯑꯣꯟꯅꯔꯅꯤ ꯑꯩ
ꯍꯌꯦ ꯍꯪꯆꯤꯠꯁꯤꯕ꯭ꯔꯣ ꯑꯌꯨꯛꯇ ꯑꯍꯤꯡꯗꯅ ꯄꯨꯡ ꯑꯃ ꯃꯈꯥꯏꯗ ꯕ꯭ꯔꯖꯤꯜꯒ ꯅꯣꯋꯦꯒ ꯂꯩꯔꯦ ꯑꯗꯨ ꯄꯨꯡ ꯃꯉꯥ ꯃꯈꯥꯏꯗ ꯃꯦꯛꯁꯤꯀꯣꯒ ꯏꯪꯂꯦꯟꯒ ꯑꯃꯨꯛ ꯇꯥꯏ ꯍꯥꯏꯕ ꯑꯗꯨꯗꯤ ꯇꯨꯝꯃꯨꯔꯅꯣ ꯍꯥꯏꯕꯅꯤ ꯃꯣꯏꯖꯦ ꯃꯣꯏ ꯍꯥꯏꯖꯦ ꯑꯩꯈꯣꯏꯖꯦ ꯑꯗꯨꯖꯨ ꯔꯥꯎꯟ ꯑꯣꯐ ꯁꯤꯛꯁꯇꯤꯟꯗ ꯉꯁꯤꯅ ꯐ꯭ꯔꯥꯟꯁꯀ ꯄꯔꯥꯎꯒꯣꯏꯒ ꯂꯩꯔꯦ
ꯄꯔꯥꯎꯒꯦꯗꯥ ꯊꯥꯎ
ꯎꯝ
ꯄꯔꯥꯎꯒꯦꯋꯅ ꯀꯥꯅꯤ
ꯑ ꯄꯥ ꯍꯥꯏꯖꯟꯅꯔꯣꯏꯖꯤꯗ ꯑꯩꯈꯣꯏꯅꯤ ꯊꯥꯅꯖꯤꯔꯣ
ꯀꯔꯥꯒꯣꯏꯅ ꯍꯦꯛ ꯀꯥꯗ꯭ꯔꯕ
ꯆꯠꯂꯣꯗ ꯑꯗꯨ ꯐ꯭ꯔꯥꯟꯁꯇꯕꯨ ꯄꯔꯥꯎꯒꯦ ꯀꯥꯅꯤꯌꯦ ꯑꯥ ꯀꯥꯏ ꯑꯉꯥꯎꯕꯅꯣ ꯅꯪꯕꯣ ꯑꯩ ꯉꯔꯥꯡ ꯀꯥꯕꯣ ꯕꯔꯗꯤꯗ ꯊꯥꯖꯤꯜꯂꯨ ꯗ꯭ꯔꯣ ꯆꯠꯂꯝꯕꯗ ꯗ꯭ꯔꯣ ꯆꯠꯂꯝꯕꯁꯦ ꯍꯥꯟꯗꯩ ꯄꯩꯁꯥ ꯐ ꯐꯪꯒꯗꯕꯅꯤꯅ ꯑꯩ ꯌꯥꯝ ꯄꯦꯟꯗ꯭ꯔꯦ
ꯈꯔ ꯅꯩ
ꯍꯥꯥ
ꯀꯩ ꯍꯥꯏꯅꯣ
ꯑꯁꯤ ꯑꯍꯤꯡ ꯉꯁꯤ ꯑꯍꯤꯡ ꯅꯣꯡ ꯈꯔ ꯂꯩꯑꯕ
ꯎꯝ ꯑꯗꯨ ꯍꯌꯦꯡꯗꯤ ꯆꯠꯇꯕꯅ ꯅꯝꯃꯦ ꯑꯗꯨꯗꯤ
ꯍꯌꯦꯡꯗꯤ ꯅꯣꯡ ꯇꯥꯗꯧꯔꯤ ꯏꯇꯥꯎ ꯑꯩꯗꯤ
ꯍꯥ ꯕ꯭ꯔꯣ ꯀꯩ ꯆꯥꯛ ꯆꯥꯔꯕꯣ
ꯑꯆꯥꯥ
ꯀꯩ ꯃꯊꯦꯜ ꯀꯥꯡꯍꯣꯛ ꯇꯧꯔꯕ
ꯍ ꯁꯃ ꯇ ꯇꯖꯅꯤꯗꯤ ꯄꯨꯁꯤꯦ
ꯕꯣ ꯄꯥꯏ ꯍꯥꯏꯁꯦ ꯅꯣꯏ ꯁꯤꯗ ꯌꯦꯔꯨꯝ ꯈꯔ ꯆꯥꯛ ꯊꯣꯡꯗ ꯍꯥꯞꯄꯒ ꯆꯥꯔꯝꯗꯧ ꯃꯥꯂꯗ ꯑꯍꯥꯎ ꯆꯥꯏ ꯍꯥꯏꯁꯦ
ꯇꯟ ꯇꯟꯖꯂꯦ ꯂꯥꯛꯑꯒ ꯈꯜꯂꯒ ꯄꯨꯟꯁꯤꯗꯣ ꯈꯁꯤꯔꯥ ꯈꯪꯗꯦ
ꯏꯔꯨꯝ ꯊꯣꯡꯕ ꯍꯕ꯭ꯔꯣ
ꯄ
ꯎꯝ ꯀꯩꯅꯣ
ꯆ ꯑꯩꯅ ꯇꯧꯔꯤꯁꯤꯡꯁꯤ ꯂꯥꯏꯔꯕꯗꯤ ꯄꯨꯔꯥ ꯋꯥꯌꯥꯝ ꯑꯗꯨ ꯑꯩ ꯑꯃ ꯁꯤꯔꯗꯤ ꯂꯥꯏꯕ ꯆꯥꯕ ꯆꯥꯕꯗꯤ
ꯂꯨꯄꯥ ꯂꯨꯄꯥ ꯍꯥꯏꯖꯟꯅꯔꯣꯏꯁꯤꯗꯕ꯭ꯔꯣ ꯕꯣꯏ ꯄꯨꯟꯁꯤꯁꯤꯦ ꯅꯌꯦ
ꯑꯅꯧꯕꯗꯣ ꯂꫭꯏꯗꯤ ꯇꯥꯛꯁ ꯑꯅꯧꯕ ꯀꯩ ꯇꯥꯛꯁ ꯅꫭꯃ ꯑꯅꯧꯕ ꯑꯃ ꯂꯥꯛꯈꯤꯕꯅꯤꯅꯦ
ꯑꯥ ꯍꯥꯞꯆ ꯃꯤ ꯇꯥꯏꯄꯤꯡ ꯇꯧꯕꯤꯔ ꯃꯤ ꯏꯊꯟꯇ ꯇꯧꯕ ꯌꯥꯕ ꯅꯠꯇ꯭ꯔꯣ
ꯑꯥ
ꯏꯊꯟꯇ ꯏꯊꯟ ꯇꯧ ꯌꯥꯗꯦꯕ꯭ꯔꯣ ꯑꯩ ꯑꯍꯤꯡ ꯇꯨ ꯃꯣꯏꯒꯤ ꯇꯧ
ꯅꯪ ꯀꯌꯥꯁꯀꯣ ꯀꯦ
ꯑꯩ ꯁꯤ ꯀꯨꯟ ꯇꯔꯨꯛ ꯁꯨꯗꯦ
ꯏꯗꯦ ꯁꯠꯇ ꯍꯥꯏꯔ
ꯕ꯭ꯔꯣꯀꯔ ꯁꯤ ꯇꯥꯛꯁꯤꯜꯂꯣꯏꯗꯗꯤ ꯌꯥꯗ꯭ꯔꯕ
ꯑꯣꯏꯣꯏꯅ ꯊꯔ ꯍꯥꯏ ꯈꯪ ꯇꯖꯉꯣꯖꯕ ꯂꯣꯏꯗ꯭ꯔꯅꯦ ꯍꯌꯦꯡ ꯍꯥꯞꯅꯦ ꯍꯥꯏꯕꯅꯦꯕꯀꯣ
ꯑꯥ
ꯑꯦꯗꯣ
ꯑꯥ
ꯑꯗꯨꯅ ꯊꯥꯖꯤꯟꯕ꯭ꯔꯣ ꯂꯣꯏꯗꯣꯣꯔꯅꯤꯅ ꯑꯗꯨꯅ ꯍꯌꯦꯡ ꯍꯕꯤ ꯌꯥꯕꯦꯅꯣ
ꯀꯃ ꯐ ꯒ꯭ꯔꯨꯞꯇꯣ ꯑꯗꯨꯝ ꯍꯥꯏꯈ ꯍꯥꯏꯔꯣ
ꯎꯝ
ꯀꯝꯕ ꯍꯥꯏꯗꯨꯕꯣ
ꯃꯌꯥꯝ ꯍꯥꯏꯅꯍꯧꯕꯅꯤ ꯌꯧꯔꯒꯥꯏꯅ ꯍꯥꯏꯕꯣ
ꯑꯣꯀꯦ ꯕ꯭ꯔꯣ ꯅꯪ ꯀꯩꯅꯣ ꯇꯥꯛꯁ ꯏꯕ ꯅꯪ ꯕ꯭ꯔꯣ ꯂꯤꯁꯤꯡ ꯃꯥꯄꯟꯒ ꯁꯨꯏꯗꯣ ꯇꯥꯛꯁ ꯀꯃꯥꯏꯅ ꯇꯧꯔꯤꯅꯣ ꯑꯗꯨꯕꯣ
ꯁ
ꯅꯪꯒꯤ ꯇꯥꯛꯁꯁꯨ ꯂꯤꯁꯤꯡ ꯃꯥꯄꯟꯒ ꯁꯨꯏꯌꯨ ꯅꯪ ꯇꯧꯔꯤꯗꯣ
ꯑꯩ ꯐꯣꯟ ꯇꯧꯔꯤꯅꯤ
ꯏꯃ ꯂꯩ ꯌꯥꯎꯅ
ꯑꯗꯨ ꯑ ꯑꯗꯨ ꯌꯥꯗꯦꯎꯁꯗ
ꯎꯟ
ꯑꯗꯨ ꯑ ꯑꯗꯨ ꯌꯥꯗꯦꯕ
ꯑꯣ ꯍꯥꯏꯅꯣ ꯍꯥꯏꯅꯣ
ꯄꯣꯠꯇꯣ
ꯌꯦꯁ ꯑꯩ ꯈꯪꯉꯦ ꯑꯩ ꯈꯪꯉꯤꯕ꯭ꯔꯣ ꯍꯥ ꯅꯩꯔꯦ꯫ ꯕꯔꯣ ꯁꯨ ꯂꯤꯁꯤꯡ ꯃꯄꯥꯜ ꯇꯥꯛꯁ ꯇꯧꯕ ꯍꯥꯏꯁꯦ ꯁꯣꯝꯗ ꯏꯃꯩ ꯑꯗꯨ ꯇꯥꯁꯀꯁ ꯑꯃꯗ ꯂꯨꯄꯥ ꯀꯌꯥ ꯐꯪꯒꯦ ꯕꯔꯣ ꯑꯗꯣ ꯑꯩꯅ ꯍꯥꯟꯗꯤ ꯇꯥꯛꯁ ꯑꯃꯗ ꯀꯌꯥ ꯐꯪꯒꯦ ꯂꯨꯄꯥ ꯀꯌꯥ ꯀꯌꯥ ꯐꯪꯒꯦꯕ
ꯂꯨꯄꯥ ꯑꯃ ꯌꯧꯗꯕꯅꯦ
ꯑꯣ
ꯑꯩ ꯑꯍꯤꯡ ꯇꯨꯝꯕꯣꯏ ꯇꯨꯝꯗꯕꯤꯗꯅꯦ ꯑꯩ ꯍꯣꯠꯅꯈꯤꯕꯗ ꯑꯗꯨꯒꯤ ꯑꯋꯥꯕ ꯇꯧꯔꯛꯄꯅꯦ
ꯑꯣ ꯑꯩ ꯕꯔꯣ ꯑꯩꯁꯨ ꯇꯨꯝꯃꯣꯢꯒꯦ ꯇꯧ ꯑꯩ ꯅꯨꯡꯊꯤꯟꯒꯤ ꯁꯪꯒꯤ ꯃꯇꯝꯁꯤꯗ ꯑꯩꯅ ꯏꯙꯔꯛꯑꯗꯤ ꯌꯦꯡꯉꯣꯗꯅ ꯊꯕꯛ ꯂꯩꯇꯕꯁꯤꯗ ꯁꯤꯒꯨꯝꯕ ꯀꯩ ꯍꯥꯏꯇꯥꯔꯦ ꯕ꯭ꯔꯣ ꯑꯗꯣ ꯎꯝ ꯔꯣꯅꯥꯜꯗꯣꯅ ꯎꯠꯂꯛꯄꯗ ꯇꯥꯏꯄꯤꯡ ꯇꯧꯕꯩꯗꯨꯕꯣ ꯏꯪꯂꯤꯁ ꯇꯥꯟꯅ ꯏꯊꯨꯑꯦꯗꯅ ꯑꯗꯨꯝ ꯃꯩꯇꯩ ꯃꯌꯦꯛ ꯑꯣꯟꯊꯣꯛꯄ ꯌꯥꯏꯅꯤ
ꯂꯩꯩꯒ
ꯏꯪꯂꯤꯁꯇꯥ ꯍꯟꯅ ꯏꯊꯣꯏꯑꯦꯗ ꯄꯣꯠꯁꯦ
ꯑꯥ
ꯑꯗꯨ ꯃꯩꯇꯩ ꯃꯌꯦꯛꯇ ꯃꯥꯁꯥ ꯃꯊꯥꯟ ꯑꯣꯜꯍꯜꯂꯛꯄ ꯌꯥꯏ
ꯅꯡꯒꯤꯗꯤ
ꯑꯗꯨꯃꯥꯢ ꯇꯧꯔꯗꯤ ꯐꯥꯔꯣꯏꯗꯔꯣ
ꯑꯗꯨꯗꯤ ꯌꯥꯝ ꯆꯥꯟꯅꯔꯣꯏꯗ
ꯍꯥꯥ
ꯑꯣꯟꯊꯣꯛꯄꯗꯤ ꯌꯥꯅꯤ ꯑꯗꯨ ꯆꯥꯅꯔꯣꯏꯕ ꯌꯥꯝ ꯀꯟꯅ
ꯍꯣꯏ ꯂꯩ ꯗꯥꯏꯔꯦꯛ ꯂꯩꯕ꯭ꯔꯣ ꯍꯩꯗꯧꯔꯗꯤ ꯃꯥꯅ ꯑꯩꯉꯣꯟꯗ ꯎꯠꯂꯛꯄꯗꯣ ꯑꯩ ꯃꯤꯡꯗꯤ ꯖꯦ ꯑꯦ ꯄꯤ ꯑꯦ ꯑꯦꯟ ꯏꯔꯦꯅ ꯑꯗꯨꯒ ꯃꯩꯇꯩ ꯃꯩꯇꯩ ꯇꯛ ꯑꯣꯟꯊꯣꯛꯑ ꯇꯛꯅ ꯊꯥꯔꯛꯄ ꯍꯥꯏꯇꯥꯔꯦ ꯍꯣꯏ ꯑꯗꯨꯣ ꯃꯅꯤꯄꯨꯔꯒꯤ ꯋꯥꯍꯩꯒ ꯅꯪ ꯆꯥꯛ ꯆꯥꯔꯕꯒ ꯍꯥꯏꯕꯁꯤꯗꯤ ꯆꯥꯟꯅꯗꯧ ꯃꯥꯟꯗꯦ ꯇꯥꯗ꯭ꯔꯣ
ꯇꯥꯢꯌꯦ
ꯆꯥꯛ ꯇꯣꯛ ꯀꯌꯥꯝ ꯀꯨꯏꯔꯒꯦ
ꯀꯨꯏꯔꯦ
ꯎꯝ ꯄꯤꯀꯜꯗ ꯁꯨꯝ ꯅꯝꯃ ꯆꯥꯨꯔꯕꯣ ꯍꯥ ꯄꯤꯀꯜꯗ ꯁꯨꯝ ꯈꯨꯗꯣꯝ ꯕꯤꯅ ꯅꯝꯃ ꯆꯥꯏꯔꯕ
ꯅꯠꯇꯦ ꯆꯤꯀꯜ ꯍꯥꯏꯔꯒꯥ
ꯏꯁ ꯆꯤꯛꯒꯥꯜ ꯆꯔꯤꯒꯥꯢꯅ ꯄꯤꯛꯒꯥꯜ ꯍꯥꯢ ꯃꯜꯂꯦ ꯗꯨꯒ ꯆꯤꯛꯀꯟ ꯆꯥꯔꯤꯒꯥꯏ ꯄꯥ ꯄꯨꯒꯗꯕ ꯑꯣꯏꯔꯣ ꯁꯥꯁꯨ ꯅꯪ ꯆꯥ ꯑꯩ ꯀꯝ ꯍꯥꯏꯗꯣꯛꯄꯤꯔꯣꯢ ꯅꯪ ꯆꯥꯒꯦꯔꯣ ꯑꯩ ꯍꯥ ꯊꯣꯡꯉꯝꯒꯦ ꯅꯪ ꯀꯔꯤ ꯆꯥ ꯃꯩꯇꯩ ꯌꯦꯟ ꯆꯥꯅꯤꯡꯕ꯭ꯔꯥ ꯀꯣꯏꯂꯔ ꯆꯥꯅꯤꯡꯕ꯭ꯔꯥ ꯀꯩ ꯆꯥꯅꯤꯡ ꯍꯥꯎ ꯌꯦꯟ ꯆꯥꯅꯤꯡꯕ꯭ꯔꯥ
ꯑꯩꯗꯤ ꯆꯤꯀꯥꯜ ꯅꯠꯇꯔꯗꯤ ꯆꯗꯦ
ꯆꯤꯛꯀꯟ ꯆꯤꯀꯟ ꯊꯣꯡꯉꯝꯃꯒꯦ ꯂꯥꯛꯑꯣ ꯑꯗꯨꯗꯤ
ꯀ
ꯑ ꯂꯨꯄꯥ ꯆꯥꯝꯃꯨꯛꯇꯤ ꯀꯥꯟꯅꯔꯔꯦ ꯕ꯭ꯔꯣ ꯍꯣꯏꯒ ꯁꯪꯒ ꯇꯧꯔꯨꯕꯗꯒꯤ ꯀꯩꯅꯣꯅ ꯌꯨꯄꯤꯅ ꯎꯄꯥꯛꯀ ꯁꯪꯒ ꯇꯧꯕꯗꯩ ꯏꯁꯤꯡ ꯏꯄꯥꯛꯇ ꯇꯥꯎ ꯐꯪꯕꯒꯨꯝ
ꯢꯁ ꯋꯥꯔꯤꯗꯣ
ꯗ꯭ꯔꯣꯒ ꯁꯪꯒ ꯇꯧꯕꯗꯒꯤ ꯂꯨꯄꯥ ꯆꯥꯝꯃꯁꯤ ꯀꯥꯅꯔꯦꯒꯣ ꯑ ꯆ ꯇ ꯀꯔꯤ
ꯂꯥꯛꯂꯥꯛꯅ ꯈꯨꯖꯤꯡ ꯑꯣꯢꯗꯣꯢꯅꯦ
ꯑꯩ ꯕ꯭ꯔꯣ ꯑꯩ ꯈꯟꯂꯤꯖ‌ꯦ ꯑꯩ ꯄ‌ꯣꯇꯤꯟ ꯄꯥꯎꯗꯔ ꯑꯅꯤꯇ ꯂꯩ ꯀꯣꯅꯅꯕ ꯇꯥꯟꯒ‌ꯦ ꯁꯤꯅꯦ ꯑꯩ ꯈꯟꯂꯤꯖ‌ꯦ
ꯃꯔꯨꯞꯁꯨ ꯀꯩꯁꯥꯂꯛꯇ꯭ꯔꯦ ꯇꯧꯍꯧꯔꯣ
ꯇꯧꯔꯒꯦ
ꯑꯩꯅ ꯐꯣꯟ ꯇꯧꯁꯜꯂꯒ ꯑꯃ ꯂꯥꯛꯅꯕ
ꯑꯩꯁꯤ ꯑꯗꯨꯏꯅꯦ ꯇꯧꯔꯛꯏꯁꯦ ꯑꯩ ꯕꯤꯛꯇꯔꯗ ꯉꯁꯤ ꯀꯩꯅꯣ ꯕꯤꯛꯇꯗ ꯍꯟ ꯕꯤꯛꯇꯔꯅ ꯑꯃꯨ ꯇꯧ ꯑꯩꯅ ꯑꯃꯨꯛ ꯇꯧ ꯑꯗꯨꯃꯥꯏꯅ ꯇꯧꯔ ꯇꯥꯛꯁ ꯑꯍꯨꯝ ꯇꯧꯔꯦ ꯀꯨꯟꯃꯉꯥ ꯁꯨꯗꯣꯛꯈ꯭ꯔꯦꯗ ꯁꯤ ꯀꯨꯟꯇ꯭ꯔꯛ ꯁꯨꯗꯣꯅꯦ ꯑꯩ ꯕ꯭ꯔꯣꯗ ꯂꯣꯏꯁꯟꯈꯤꯁꯤꯅ ꯈꯔꯁꯦ ꯄꯣꯔꯩꯉꯥꯡꯝꯕꯗꯨꯗꯤ ꯏꯃꯥꯏ ꯋ꯭ꯖꯥꯑꯣꯅꯥ ꯉꯥꯡꯉꯤꯕ ꯂꯩꯅ ꯂꯩꯇ꯭ꯔꯤꯕ ꯕꯦꯔꯒꯤ ꯑꯉꯥꯡ ꯅꯦ ꯑꯗꯨꯏ ꯑꯉꯥꯡ ꯗꯣ ꯍꯥꯥ
ꯀꯩ ꯑꯦꯟꯁꯡ ꯆꯔꯒꯦ
ꯑꯁ ꯉꯍꯩ ꯊꯣꯡꯉꯦ ꯍꯥꯎꯏꯤ ꯉꯍꯩꯁꯦ
ꯑꯩ ꯉꯍꯩꯖꯤꯗꯤ ꯑꯩ ꯁꯨꯡꯆ ꯍꯦꯛ ꯆꯅꯤꯡ
꯭ꯔꯣ ꯄꯣꯛꯀꯤ ꯃꯍꯥꯎ ꯆꯤꯜꯂꯤ ꯆꯤꯜꯂꯤ ꯅꯣꯏ ꯊꯣꯡ ꯍꯩꯇ ꯇ ꯑꯩꯅ ꯍꯥꯎꯋꯦ
ꯊꯣꯡ ꯍꯩꯕꯅꯦ ꯊꯣꯡꯕꯅ ꯊꯣꯡꯕ ꯍꯩꯕꯅ ꯊꯣꯡꯉꯁꯨ ꯑꯩꯁꯦ ꯍꯥꯏꯅ ꯀꯩꯅꯣ ꯍꯥꯏꯦ
ꯆꯗꯔꯥ ꯆꯗꯔ꯭ꯦꯗꯟ ꯕ꯭ꯔꯣ ꯑꯩꯈꯣꯏꯗꯤ ꯍꯥꯎꯏꯤ
ꯑꯥꯁ ꯉꯍꯩ ꯆꯥꯗꯧ ꯁꯔꯨꯄꯨꯗꯤ ꯑꯩ ꯉꯥ ꯉꯥꯍꯩ ꯆꯥꯎ ꯍꯥꯏꯗꯤ ꯑꯩ ꯉꯥ ꯉꯥꯁꯨ ꯍꯦꯜꯂꯅꯤ
ꯎꯝ ꯕ꯭ꯔꯣ ꯑꯩ ꯀꯩꯅꯣꯅꯦ ꯑꯩꯁꯨ ꯕ꯭ꯔꯣꯍꯣꯏꯗꯧꯅ ꯍꯋꯥꯏ ꯊꯣꯡꯗꯤ ꯑꯗꯨꯝ ꯀꯩꯅꯣꯒꯨꯝꯕ ꯏꯔꯣꯝꯕꯒꯨꯝꯕ ꯍꯋꯥꯏ ꯊꯣꯡꯕꯤꯁꯦ ꯑꯗꯨꯝ ꯆꯥꯎꯏ ꯇꯥꯔꯗꯤ ꯑꯩ ꯁꯤꯗꯣꯛꯈꯤꯅꯦ
ꯎꯝ
ꯍꯋꯥꯏ ꯊꯣꯡꯕꯒ ꯏꯔꯣꯝꯕꯥꯒ ꯆꯥ ꯂꯦꯟꯕ ꯉꯝꯃꯤ ꯄꯨꯁꯤ
ꯉꯁꯥꯏꯁꯨ ꯇꯨꯏꯁꯟ ꯍꯟꯕꯒ ꯑꯗꯨ ꯄꯔꯣꯏ ꯆꯪꯁꯤꯜꯂꯦ
ꯑꯗꯨꯒ ꯂꯥꯏ ꯍꯪꯖꯜꯂꯦ
ꯂꯥꯛ ꯑꯦ ꯍꯪꯡꯕ ꯆꯟ꯭ꯔꯦ
ꯑꯣ ꯑꯗꯩꯗꯤ ꯈꯔ ꯑꯗꯨꯝ ꯀꯩꯅꯣ ꯇꯧꯔꯦ ꯂꯥꯏꯔꯤꯛ ꯍꯪꯕꯗ ꯑꯗꯨꯝ ꯀꯩꯅꯣ ꯇꯧꯔꯛꯑꯥ
ꯎꯇꯗꯤ ꯀꯩ ꯉꯥ ꯑꯇꯥꯎꯗꯦ ꯑꯩꯈꯣꯏ ꯈꯔ ꯇꯧꯔꯦ
ꯑꯠꯁꯥ ꯑꯩꯅ ꯈꯜꯂꯤꯅꯦ ꯅꯪ ꯀꯩꯅꯣ ꯇꯧꯔꯒ ꯂꯥꯏꯔꯤꯛ ꯍꯪꯕꯥ ꯆꯪꯕꯥ ꯃꯥꯥꯟꯕ ꯍꯥꯏꯇꯔꯦ ꯍꯥꯥ
ꯉꯔꯡ ꯑꯟꯗꯔꯣ ꯆꯠꯂꯨꯏꯌꯦ
ꯀꯩꯗꯧꯕ
ꯇꯣꯞꯆꯟꯅ ꯑꯩꯒꯤ ꯁꯦꯝꯐꯨ ꯑꯃꯥ ꯂꯩꯕꯗꯣ
ꯑꯥ
ꯇꯥꯎꯔ ꯆꯥꯖ‌ꯦ ꯂ‌ꯩꯖ‌ꯦ ꯂꯩꯖ‌ꯦ ꯂꯩꯖ‌ꯦꯅ ꯅꯪ ꯅ‌ꯣꯏ ꯅꯌꯥꯝ
ꯀꯔꯤ ꯋꯔꯤ ꯒꯥꯗꯤ ꯅꯣꯏ ꯏꯃꯣꯏꯅꯨꯒꯤꯗ
ꯍꯣꯏ ꯅꯠꯇꯦ
ꯊꯦꯡꯒꯨꯒꯤꯗ ꯑꯣ ꯅꯪ ꯏꯃꯣꯏꯅꯨꯒꯤ ꯑꯃ ꯂꯩꯗꯥꯏꯅꯦ
ꯊꯦꯡꯎꯗꯤ ꯂꯩꯇꯦꯖꯦ
ꯑꯣ ꯏꯃꯣꯏꯅꯨꯗꯨꯅ ꯁꯃꯥꯟꯗ ꯑꯣ ꯃꯥꯜꯂꯦ
ꯀꯩꯅꯣꯒꯤꯗꯣ ꯎꯝ ꯑꯁꯤꯒꯤ ꯍꯤꯌꯥꯡꯗꯥꯡꯒꯤ ꯂꯥꯏ ꯈ‌ꯣꯔꯝꯕꯩꯗꯖꯨ ꯌꯣꯜꯂꯤꯅ
ꯑꯥ
ꯑꯗꯨ ꯆꯠꯂꯨꯔꯦ ꯑꯗꯨ ꯂꯩꯔꯝꯗ꯭ꯔꯦ
ꯑꯪꯗ꯭ꯔꯣꯔ ꯇꯥꯥꯟ ꯆꯠꯂꯤꯕ ꯑꯗꯨ ꯂꯩꯕꯒꯤ
ꯑꯁ ꯑꯗꯣꯗꯂ ꯏꯇꯂ
ꯅꯪ ꯑꯟꯗꯔꯣꯗꯩꯩ ꯂꯩꯔꯕꯕꯣ